ꯍꯜꯂꯣ ꯍꯂꯣ ꯑꯣ ꯇꯕ ꯑꯣ
ꯇꯥꯕ꯭ꯔꯣ
ꯎꯝ ꯇꯥꯏꯌꯦ ꯇꯥꯏ
ꯎꯝ
ꯑ ꯀꯗꯔ ꯑꯁ ꯑꯗꯨꯝ ꯐꯥꯔꯃ ꯂꯩꯗ ꯅꯪꯗꯤ
ꯑꯁ ꯐꯝꯃꯒ ꯂꯩꯌꯦꯦ ꯑꯁ
ꯑ ꯀꯩꯀꯩ ꯇꯧꯔꯦ ꯉꯁꯤꯗꯤ ꯑ
ꯂꯧꯔꯥꯡ ꯇꯧꯒꯦ ꯇꯧꯔꯝꯕꯅꯦ ꯑꯗꯨ ꯁꯥꯃꯟꯕꯒꯤ ꯎꯔꯨꯝꯗ ꯑꯃꯨꯛ ꯐꯝꯃꯒ ꯂꯩꯌꯦꯦ ꯑꯁ
ꯑꯥ
ꯅꯪꯗꯤ ꯐꯃꯨꯡꯗ ꯂꯩꯕꯗ ꯅꯨꯡꯉꯥꯏꯔꯦꯅꯦ
ꯑꯦꯁ ꯈꯝꯒꯦꯗ
ꯏꯁꯁ ꯅꯨꯡꯉꯥꯏꯔꯦꯍꯦ ꯐꯃꯨꯡꯗ ꯂꯩꯕꯗꯣ
ꯑꯩꯋꯥꯏꯗ ꯐꯃꯨꯡꯗ ꯇꯨꯝꯃꯨꯁꯨ
ꯑꯗꯨ ꯋꯥꯃꯜ ꯑ
ꯍꯥꯏꯕꯗꯤ
ꯑꯩꯈꯣꯏ ꯑꯩꯈꯣꯏꯔꯣꯝꯗ ꯀꯨꯝꯃꯛꯑꯣ ꯑꯩꯈꯣꯏꯔꯣꯝꯗ ꯀꯨꯝꯃꯛꯑꯣ ꯁꯤ ꯁꯤ ꯃꯆꯦ ꯈꯛꯇꯪꯅꯅ ꯂꯣꯏꯁꯜꯂꯝꯃꯒ ꯑꯃꯨꯛ ꯊꯍꯟꯕ ꯌꯥꯅꯤꯨꯝ ꯅꯪ ꯑꯗꯨ ꯂꯩꯕꯗꯣ ꯋꯥꯃꯜ
ꯑꯦ ꯐꯃꯨꯡꯗꯁꯨ ꯇꯨꯝꯍꯟꯕꯗꯣ ꯋꯥꯏꯑꯦꯕ
ꯎꯝ ꯋꯥꯕꯗ ꯃꯔꯛꯇ ꯑꯃꯨꯛ ꯂꯦꯞꯄꯣ ꯑꯃꯨꯛ ꯐꯝꯃꯣ ꯐꯝꯍꯜꯂꯁꯨ ꯈꯣꯡ ꯅꯥꯔꯛꯀꯅꯤꯀꯣ ꯑꯗꯨꯒ ꯑꯃꯨꯛ ꯂꯦꯝꯃꯔꯁꯨ ꯈꯣꯡꯄꯥꯛꯇꯣ ꯅꯥꯔꯛꯄꯅꯤꯀꯣ
ꯑꯁ ꯇꯃꯁꯨ ꯈꯣꯡ ꯅꯥꯕꯅꯦ
ꯅꯥꯕꯅꯤ ꯎꯝ
ꯀꯦ ꯀꯩ ꯇꯧꯒꯌꯥꯅ ꯂꯥꯛꯇ ꯅꯥꯟꯗꯦ
ꯑꯁꯦ ꯑꯃꯨꯛ ꯍꯥꯏꯗꯣꯛꯅꯤꯡ ꯑꯃꯨꯛ ꯍꯥꯏꯗꯣꯛꯅꯤꯡꯗꯦ ꯀꯔꯤꯒꯤꯔꯥ ꯈꯪꯅꯤꯡꯗꯦ ꯃꯅꯤꯄꯨꯔ ꯍꯥꯏꯁꯦ
ꯍꯣꯏ ꯍꯣꯏ ꯑꯗꯨꯝ ꯅꯨꯡꯉꯥꯏꯔꯤ ꯍꯥ
ꯒꯥꯔꯤ ꯃꯊꯦꯜ ꯇꯧꯔꯦ ꯉꯁꯤꯒꯤꯗꯤ
ꯎꯝ ꯉꯁꯤꯗ ꯑꯩꯟꯁꯥ ꯑꯣꯏꯅꯁ ꯑꯩꯗ
ꯑꯁ ꯌꯦꯟ ꯑꯣꯏꯅ ꯆꯥꯏꯌꯦ
ꯑ
ꯑꯁ ꯍꯥꯎꯋꯏꯅꯦ ꯃꯈꯟꯒꯗꯤ ꯌꯥꯎꯔꯛꯇ꯭ꯔꯣ ꯀꯥꯂꯦꯖꯥꯒ
ꯍꯅ
ꯎꯝ ꯑꯗꯨ ꯍꯥꯞꯇ꯭ꯔꯣ ꯍꯥꯏꯕ
ꯇꯩꯕ
ꯃꯈꯀꯟꯒ ꯀꯥꯂꯦꯖꯥꯗꯣ ꯍꯥꯞꯇꯔꯣ ꯍꯥꯏꯕ
ꯑ ꯍꯥꯞꯅꯦ ꯍꯥꯞꯅꯦ
ꯑꯁ ꯆꯥꯅꯤꯡꯉꯤꯅꯦ ꯑꯩꯁꯨ ꯑꯁ
ꯂꯥꯎꯅꯦ ꯇꯥꯕ
ꯇꯦꯡꯀꯣꯛꯇ ꯄꯤꯔꯛꯄꯗꯤ ꯌꯥꯕꯅꯦꯀꯣ ꯅꯪꯁꯨ ꯃꯔꯛꯇꯨꯗꯤ
ꯎꯝ ꯊꯝꯕꯤꯒꯦ ꯅꯪꯒꯤ ꯇꯦꯡꯄꯣꯛꯇ ꯈꯔ ꯊꯝꯃꯒ ꯅꯪꯒꯤ ꯈꯔ ꯊꯝꯕꯤꯒꯦꯕ ꯂꯥꯛꯑꯣꯕ ꯂꯩꯔꯝꯒꯦ ꯂꯑꯣ
ꯔꯤ ꯅꯣꯏꯜ ꯌꯨꯝꯒꯤ ꯒ꯭ꯔꯤꯟ ꯑꯁꯪꯒꯠꯇ꯭ꯔꯣ
ꯍꯥ
ꯒꯦꯠꯁ ꯑꯁꯪꯕꯅꯦꯀꯣ ꯅꯍꯥꯟꯅ ꯆꯪꯉꯨꯕꯗꯣ
ꯑꯃꯨꯛ ꯍꯣꯡꯈ꯭ꯔꯕ꯭ꯔꯣ ꯑꯁꯪꯕꯗꯣ ꯑꯉꯥꯡꯕ ꯑꯃꯨꯛ ꯅꯣꯏ ꯒꯦꯠ ꯃꯆꯨꯗꯣ ꯑꯁꯪ ꯃꯆꯨꯗꯣ ꯑꯁꯪꯕꯅꯤ ꯍꯥꯏꯕ
ꯅꯠꯇꯦ
ꯃꯨ ꯍꯣꯡꯈ꯭ꯔꯕ꯭ꯔꯥ ꯅꯣꯏ ꯍꯣꯡꯃꯟꯈ꯭ꯔꯦꯍꯦ ꯅꯣꯏꯁꯨ
ꯍꯣꯡꯈ꯭ꯔꯦ
ꯍꯣꯡꯃꯟꯈ꯭ꯔꯦꯍꯦ ꯀꯩ ꯃꯆꯨ ꯑꯣꯏ ꯑꯃꯨꯛ ꯍꯣꯡꯈ꯭ꯔꯦ ꯑꯗꯨꯗꯤ
ꯍꯣꯏ ꯃꯆꯗ ꯭ꯂꯦꯦꯛ ꯑꯣꯏꯅꯦ ꯂꯥꯛꯛꯇ
ꯑꯃꯨꯕ ꯑꯣꯏꯅꯦ ꯑꯃꯨꯛ ꯀꯥ
ꯑꯥ
ꯑꯁ ꯑꯃꯨꯕ ꯑꯣ ꯑꯣꯜꯂꯗꯤ ꯅꯣꯏ ꯌꯨꯝꯗ ꯂꯣꯏꯕ ꯑꯃꯨꯛ ꯊꯤ ꯑꯣꯏꯔꯥꯡꯗꯪ ꯃꯥꯂꯦꯗ ꯑꯣꯏꯔ
ꯑꯗꯨ ꯑꯗꯨꯝ ꯄꯛꯅꯩꯗ ꯃꯨꯕꯨꯁꯨ
ꯑꯅ
ꯎꯝ
ꯅꯣꯏ ꯅꯦꯒ꯭ꯔꯣꯁꯤꯡꯁꯦ ꯌꯥꯝ ꯐꯖꯔꯤꯁꯤꯗꯤ ꯃꯨꯕꯁꯤꯡꯁꯦ ꯑꯁ
ꯑꯗꯅꯦꯦꯕ
ꯑꯗꯨ ꯑꯗꯨꯅꯤ ꯀꯥꯟ ꯀꯥꯟꯁꯨ ꯍꯥ
ꯀ ꯃꯊꯦ ꯎꯆ ꯆꯔꯦ
ꯑꯁ ꯅꯣꯏꯒꯤꯗꯨꯒ ꯆꯞ ꯃꯥꯟꯅꯒꯦ ꯇꯧꯋꯦ ꯑꯗꯨꯕꯨ ꯑꯩꯈꯣꯏꯗ ꯂꯥꯁꯇ ꯗꯦꯟ ꯑꯃ ꯌꯥꯎꯕ ꯌꯦꯟꯇꯦꯟ ꯌꯦꯟꯇ ꯍꯥꯏ ꯃꯥ ꯃꯃꯥꯡꯒꯤꯗꯤ ꯃꯥꯟꯅꯩꯑꯕ ꯂꯥꯁꯇ ꯗꯦꯟꯧ ꯌꯥꯎꯔꯛꯄꯗꯣ ꯑꯗꯨ ꯑꯣꯏꯕꯒꯤ ꯍꯥꯎꯇꯕ ꯍꯥꯏꯇꯥꯔꯦ
ꯍꯥꯎꯣꯏꯗ ꯌꯦꯅꯤꯦꯦꯝꯁꯨꯣ
ꯑꯁ ꯀꯥꯏꯏꯗꯒꯤꯗꯒꯤꯅꯣꯗ ꯑꯗꯨꯗꯤ ꯑꯣꯅꯥ ꯁꯦꯔꯥꯅ ꯉꯥꯎꯔꯗꯤ ꯅꯣꯏ ꯌꯦꯟꯁꯥꯡꯗꯨꯒ ꯑꯩꯩ ꯑꯗꯖꯔꯣ
ꯑꯩꯣꯏꯗꯤ ꯏꯟꯗꯤꯟ ꯐꯣꯠ ꯆꯥꯕ ꯐꯪꯗ꯭ꯔꯔꯤꯅꯦ ꯆꯥꯅꯤꯡꯕꯅꯦꯕ
ꯉ ꯄꯨꯔꯥ ꯀ ꯑꯩ ꯊꯔꯥ ꯀꯦ ꯑꯗꯨꯗꯤ
ꯊꯥꯔꯛꯒꯣ ꯑꯩꯁꯨ ꯊꯥꯔꯛꯑꯀꯦ
ꯎꯝ ꯊꯥꯔꯛꯀꯦ ꯑꯩ ꯍꯌꯦꯡ ꯑꯌꯨꯛ ꯊꯥꯔꯛꯀꯦ
ꯎ ꯊꯔꯣ ꯈꯔ ꯇꯦꯡꯀꯣ ꯆꯥꯎꯕꯗꯨꯗ ꯍꯥꯞꯄꯨꯒ
ꯑꯦ ꯃꯄꯨꯝ ꯑꯃ ꯊꯥꯔꯛꯀꯦ ꯃꯌꯣꯟ ꯑꯃ
ꯑꯥ ꯇꯔꯣ ꯍꯗꯗꯦ
ꯍꯞꯇꯥ ꯑꯃꯃꯨꯛ ꯆꯥꯅꯤꯡꯉꯥꯏ ꯅꯣꯏꯁꯨ ꯑꯩ ꯍꯞꯇꯥ ꯑꯃꯃꯨꯛ ꯆꯥꯅꯤꯡꯉꯥꯏ ꯌꯦꯟꯗꯣ ꯃꯔꯤ ꯃꯉꯥ ꯊꯥꯔꯛꯑꯣ ꯑ ꯅꯣꯏ ꯌꯦꯟꯗꯦꯟꯗꯣ ꯍꯞꯇꯥ ꯑꯃꯃꯨꯛ ꯆꯥꯅꯤꯅ ꯊꯥꯔꯛꯀꯦ
ꯍꯞꯇꯥ ꯅꯠꯇꯦ ꯑꯩ ꯊꯥꯔꯛꯑꯗꯤ ꯊꯥ ꯆꯥꯅꯤꯉꯥꯏ ꯊꯥꯔꯛꯈꯤꯕ
ꯑꯁ ꯊꯥ ꯆꯥꯅꯤꯡꯉꯥꯏꯗ ꯑꯁ ꯊꯥꯗꯤ ꯑꯃꯨꯛ ꯌꯥꯝꯃꯟꯈ꯭ꯔꯦ
ꯅꯨꯡꯇꯤꯒꯤ ꯆꯥꯥꯁꯔꯗꯤ ꯕꯤ ꯄꯤ ꯋꯥꯡꯂꯛꯇꯅ ꯑꯃꯨꯛ ꯅꯪꯉꯣꯟꯗ ꯑꯃꯨꯛ ꯇꯥꯏꯅꯔꯛꯀꯅꯤ ꯂꯥꯁ
ꯌꯦꯗꯤ ꯕꯤ ꯄꯤ ꯋꯥꯥꯎꯉꯂꯣꯏꯗ
ꯑ ꯌꯦꯟ ꯆꯥꯕꯗꯒꯤ ꯕꯤ ꯄꯤ ꯋꯥꯡꯕ ꯍꯧꯔꯦ ꯍꯥꯏꯅ ꯑꯁꯤꯒꯤ ꯌꯦꯟꯁꯤ ꯀꯅꯥꯅ ꯄꯤꯔꯛꯄꯅꯣ ꯀꯗꯥꯗꯤ ꯂꯩꯔꯛꯄꯅꯣ ꯃꯉꯣꯟ ꯃꯥꯅ ꯄꯤꯔꯛꯄꯅꯦ ꯃꯥꯁꯦ ꯀꯩ ꯀꯩꯅ ꯇꯧꯔ ꯄꯤꯔ ꯑꯗꯨ ꯍꯥꯏꯔ ꯅꯪꯉꯣꯟꯗ ꯑꯃꯨꯛ ꯂꯥꯛꯁꯨ ꯇꯥꯏꯅꯒꯅꯤ
ꯎ ꯑꯗꯨꯗꯤ ꯄꯤꯔꯛꯎꯔꯣꯏ
ꯑꯣ ꯍ ꯑꯗꯨ ꯍꯞꯇꯥꯃꯛꯇꯪ ꯆꯥꯅꯤꯉꯥꯏ ꯄꯤꯔꯛꯑꯣ ꯍꯥꯏꯕ ꯑꯩꯁ ꯍꯞꯇꯥ ꯑꯃꯈꯛꯇꯪ ꯆꯥꯅꯤ ꯍꯥꯞꯄꯤꯔꯦ
ꯑꯩꯉꯣꯟꯗ ꯑꯃꯨꯛ ꯇꯥꯏꯅꯔꯛꯑꯗꯤ ꯀꯤ ꯑꯗꯨꯕꯨ ꯅꯨꯃꯤꯠ ꯑꯃꯒꯤ ꯄꯤꯔꯛ ꯑꯦꯗꯗ
ꯑ ꯅꯨꯃꯤꯠ ꯃꯥꯒꯤ ꯑꯁ ꯅꯨꯃꯤꯠ ꯃꯥꯒꯤꯗꯤ ꯈꯤꯇꯪ ꯃꯤ ꯌꯥꯝꯗꯤꯅꯦ ꯑꯁ ꯍꯥꯟꯗꯁꯨ ꯅꯨꯃꯤꯠ ꯅꯤ ꯍꯨꯝꯅꯤꯃꯨꯛꯀꯤꯗꯤ ꯄꯤꯔꯛꯑꯣ
ꯑꯗꯨꯝ ꯈꯤꯇꯪ ꯈꯤꯇꯪ ꯆꯥꯕ ꯇꯥꯔꯦꯅꯦ
ꯑꯁ ꯑꯗꯨ ꯑꯣꯏꯇꯥꯔꯅꯦ ꯑꯗꯨꯗꯤ
ꯅꯨꯄꯤꯒ ꯀꯣꯏꯕ꯭ꯔꯣ ꯑꯗ
ꯀꯥꯏꯔꯤ ꯅꯨꯄꯤꯅꯗꯤ ꯅꯨꯄꯤ ꯋꯥꯅꯤꯉꯥꯏꯅꯤ ꯅꯨꯄꯤ ꯀꯣꯏꯔꯒ ꯅꯨꯄꯤ ꯀꯣꯏꯔꯒ ꯑꯁꯤ ꯀꯔꯤ ꯂꯩꯥꯏꯕꯤꯣ ꯑꯁ
ꯍꯥꯥ
ꯑꯩꯕꯤ ꯌ ꯍꯅꯥ ꯑꯅꯧꯕ ꯊꯣꯛꯂꯛꯑꯦ ꯑꯗꯨ ꯐꯖꯕꯅꯦ ꯑꯗꯨ ꯂꯩꯕꯤꯌꯣ ꯑꯃꯨꯛ ꯍꯥꯏꯔꯛꯀꯅꯤ ꯖꯤꯟꯁ ꯑꯅꯧꯕ ꯊꯣꯛꯂꯛꯑꯦ ꯑꯁ ꯇꯣꯞꯁ ꯑꯅꯧꯕ ꯊꯣꯛꯂꯛꯑꯦ ꯑꯗꯨ ꯑꯇꯥꯅꯦ ꯋꯥꯅꯤ ꯌꯥꯅꯤ ꯅꯨꯄꯤ ꯀꯣꯏꯔꯨꯅꯨ
ꯎꯝ ꯅꯨꯄꯤꯗ
ꯀꯥꯏꯗꯤ ꯋꯥꯅꯤꯉꯥꯏꯅꯤ ꯊꯅꯅꯨꯡ ꯀ ꯀꯣꯏꯔꯕ꯭ꯔꯥ
ꯑꯁ ꯅꯨꯄꯤꯗꯤ ꯀꯣꯏꯗꯣꯏꯗꯤ ꯀꯩꯅꯣ ꯅꯨꯄꯥꯅꯤꯅ
ꯑꯁ ꯇꯔꯥꯃꯨꯛ ꯀꯋꯥꯈꯤꯗꯕ ꯃꯥꯂꯦ ꯑꯅꯤꯍꯨꯛ ꯀꯈꯤꯗꯕ ꯃꯥꯂꯦꯍꯦ
ꯑꯩ ꯑꯩꯈꯣꯏꯗꯤ ꯑꯃ
ꯑꯅꯤ
ꯑꯃ ꯑꯣꯏꯔꯁꯤ ꯌꯥꯔꯦ
ꯅꯣꯏ ꯑꯅꯤ ꯑꯍꯨꯝ ꯀꯣꯏꯕꯒꯤ ꯑꯣꯏꯕ ꯃꯥꯜꯂꯦ ꯁꯁꯣꯝꯗ ꯁꯨꯅꯗ꯭ꯔꯔꯤꯅꯦ
ꯑꯁ ꯅꯨꯄꯤꯗ ꯌ ꯀꯣꯏꯔꯒ ꯀꯜꯂꯦꯕ ꯅꯠꯇ꯭ꯔꯣ ꯄꯩꯁꯥ ꯃꯥꯡꯉꯦꯕ
ꯄꯩꯁꯥ ꯃꯥꯡꯉꯤꯅꯦ ꯑꯗꯨꯅꯤꯅꯦ ꯅꯨꯄꯤꯁꯦ ꯑꯩꯅ ꯍꯧꯖꯤꯛ ꯍꯥꯏꯕꯗꯣ ꯑꯩꯅ ꯍꯧꯖꯤꯛ ꯍꯥꯏꯕꯗꯣ ꯑꯁ ꯖꯤꯟꯁ ꯑꯅꯕ ꯊꯣꯛꯂꯛꯑꯦ ꯂꯩꯕꯤꯌꯣ ꯑꯃꯨꯛ ꯍꯥꯏꯔꯛꯀꯅꯤ
ꯎꯝ ꯑꯗꯨꯗꯤ ꯅꯨꯄꯤ ꯐꯠꯇꯕꯒꯤꯅꯦꯗ
ꯑꯁ ꯐꯠꯇ꯭ꯔꯁꯨ ꯑꯗꯨ ꯅꯨꯕꯤꯗ ꯊꯥꯕꯒꯤꯅꯦ ꯑꯗꯨꯃꯥꯏꯅ ꯍꯥꯏꯔꯤꯗꯣ ꯑꯁ ꯐꯠꯇ꯭ꯔꯗꯤ ꯑꯁ ꯁꯟ ꯇꯔꯥ ꯂꯩꯕꯤꯌꯨ ꯑꯩ ꯒꯥꯔꯤ ꯃꯆꯥ ꯂꯩꯕꯤꯌꯨ
ꯑ ꯑꯗꯨꯅꯨꯡꯃꯥꯏ ꯍꯥꯏꯔꯛꯀꯅꯤꯌꯦ ꯏꯅꯥꯎ ꯅꯨꯄꯥꯒꯤ ꯑꯁꯤ ꯑꯦꯃꯤꯁꯟ ꯇꯧꯍꯟꯅꯤꯡꯉꯥꯏꯁꯦ
ꯂꯤꯁꯤꯡ ꯀꯨꯟꯊꯥꯔꯥꯛꯎ ꯑꯗꯨꯃꯥꯏꯅ ꯍꯥꯏꯔꯛꯒꯅꯦꯦ ꯅꯨꯄꯤꯤꯕꯠꯇ꯭ꯔꯗꯤ
ꯑ ꯑꯗꯨꯗꯗꯤ ꯍꯤꯃꯟꯗ꯭ꯔ
ꯑꯁ ꯑꯗꯨꯃꯥꯏꯅ ꯇꯧꯕꯅꯤꯗ ꯍꯟꯗꯛꯀꯤ ꯅꯨꯄꯤꯁꯤꯡꯁꯦ ꯄꯨꯔꯥ ꯀꯩꯅꯣ ꯈꯛꯇꯪꯅꯤꯗ ꯑꯗꯨꯅꯅꯦ ꯑꯩꯗꯤ ꯅꯨꯄꯤꯁꯦ ꯀꯣꯏꯅꯤꯡꯗꯦ ꯍꯥꯏꯔꯤꯁꯦ
ꯎꯝ ꯅꯨꯄꯥꯅꯁꯨꯅꯤꯗ
ꯅꯨ ꯍꯥꯏꯕꯗꯤ ꯅꯨꯄꯤ ꯈ ꯍꯛꯇ ꯇꯥꯏꯅꯕ ꯌꯥꯗꯦꯕ ꯍꯟꯗꯛꯀꯤ ꯅꯨꯄꯥꯁꯤꯡꯁꯨ ꯌꯥꯗꯦꯕ
ꯀꯗꯥꯥꯏꯗ ꯌꯥꯗꯁꯦ ꯃꯈꯨꯨꯠ ꯎꯝ ꯃꯈꯨꯨꯠ ꯇ ꯌꯥꯗ꯭ꯔꯔꯤꯖꯥꯠꯂꯣ ꯃꯈꯣꯟꯗ ꯌꯥꯗ꯭ꯔꯤꯖꯥꯠꯂꯣ ꯃꯃꯤꯠꯇ ꯌꯥꯗ꯭ꯔꯔꯤ ꯖꯥꯠꯂꯣ ꯃꯀꯣ
ꯄ ꯃꯗꯤ ꯌꯥꯗ ꯂꯕ ꯑꯣꯏꯔꯝꯃꯗꯧ ꯃꯥꯜꯂꯦ ꯅꯪꯁꯨ ꯑꯩ ꯅꯨꯄꯤ ꯀꯣꯏꯕꯅꯤꯅ ꯌꯥꯗꯕ ꯑꯃꯗꯤ ꯂꯩꯔꯝꯃꯅꯤꯅ
ꯍꯟꯗꯛꯀꯤ ꯅꯨꯄꯥꯁꯤꯡꯁꯦ ꯅꯨꯄꯤ ꯌꯥꯝ ꯆꯣꯞꯄꯦꯕ
ꯑꯣꯏꯁꯨ ꯑꯣꯏꯌꯦꯀꯣ
ꯅꯨꯄꯤ ꯑꯃꯨꯛ ꯀꯣꯏꯕ ꯅꯨꯄꯤꯃꯨꯛ ꯀꯣꯏꯕ ꯃꯥꯒꯤ ꯅꯨꯄꯤ ꯑꯃꯕꯨ ꯑꯃꯃꯨꯛ ꯇꯧꯁꯤꯖꯤ ꯑꯃ ꯑꯃꯨꯛ ꯀꯣꯏꯕ ꯑꯃꯨꯛ ꯇꯧꯕ ꯑꯗꯨꯗꯅꯦ ꯋꯥ ꯅꯨꯄꯥꯥꯁꯤꯡꯗ
ꯈꯪꯗꯦ ꯑꯁ ꯑꯩꯗꯤ ꯅꯨꯄꯤ ꯄꯥꯟꯗꯦ ꯎꯝ ꯅꯣꯏꯔꯣꯝꯗ ꯏꯁꯤꯡ ꯐꯖꯅ ꯆꯠꯂꯛꯄ꯭ꯔꯥ ꯇꯨꯔꯦꯟ ꯂꯩꯕ꯭ꯔꯥ
ꯇꯨꯔꯦꯟ ꯍꯣꯏ ꯂꯩꯕꯅꯦ ꯌꯥꯝ ꯆꯥꯎꯋꯅꯤ ꯑꯩꯈꯣꯏ ꯇꯨꯔꯦꯟꯗ ꯍꯛꯇꯤ ꯉꯥꯗ ꯂꯩꯕꯅꯤꯗꯣ ꯌꯥꯝꯝꯗ꯭ꯔꯦ ꯃꯤꯖꯤꯅ ꯑ ꯕꯣꯝ ꯀꯥꯞꯁꯤꯟ ꯀꯥꯞꯁꯤꯟꯕꯗꯒꯤ ꯉꯥꯁꯤꯡꯗꯨ ꯁꯤꯈ꯭ꯔꯤꯕ ꯊꯕ ꯔꯗ꯭ꯔꯦ ꯃꯦꯗꯤ ꯃꯦ ꯁꯤ ꯌꯥꯝ ꯂꯧꯕꯅꯦꯕ ꯑꯁꯤ ꯇꯨꯔꯦꯟꯗꯣ ꯆꯍꯤꯗ ꯑꯗꯨꯝ ꯂꯧꯕꯅꯦ ꯎꯝ ꯍꯟꯗꯛ ꯆꯍꯤꯍꯤꯁꯨ ꯃꯤ ꯍꯟꯗꯛ ꯆꯍꯤꯁꯨ ꯃꯤ ꯃꯔꯤꯒꯨꯝꯗꯤ ꯂꯧꯈ꯭ꯔꯦ
ꯎꯆ ꯀꯤꯑ ꯍꯥꯏ ꯑꯗꯨꯗꯤ ꯑꯗꯨꯒꯨꯝꯕ ꯇꯨꯔꯦꯟꯗꯤ
ꯆꯍꯤ ꯈꯨꯗꯤꯡꯒꯤ ꯑꯗꯨꯝ ꯃꯤ ꯂꯧꯕꯅꯦ
ꯑꯄ ꯄꯣꯏ ꯇꯜꯦꯍꯦ ꯀꯍꯦ ꯍꯥꯏꯗꯤ ꯑꯗꯨꯗꯁꯤꯡꯖ ꯏꯁꯤꯡꯐꯥꯎ ꯊꯛꯄꯨꯔꯅ ꯊꯛꯀꯅꯨ ꯑꯗꯨꯒꯨꯝꯕꯗꯣ ꯑꯁ
ꯅꯪꯣꯟꯣꯟꯗꯤ ꯂꯩꯇꯦ ꯇꯨꯔꯦꯟꯒꯨꯝꯕ
ꯇꯨꯔꯦꯟ ꯃꯆꯥ ꯔꯦꯁꯇꯨꯔꯦꯟ ꯅꯠꯇ꯭ꯔꯦꯗ ꯑꯩꯈꯣꯏꯒꯤꯗꯤ ꯂꯣꯛ ꯃꯆꯥ ꯍꯥꯏꯇꯥꯔꯦꯗ ꯃꯆꯥ ꯃꯆꯥ ꯂꯩꯌꯦ ꯏꯁꯤꯡ ꯄꯥꯛ ꯆꯦꯟꯗꯦ ꯈꯤꯇꯪ ꯈꯤꯇꯪ ꯆꯦꯜꯂꯦ ꯉꯥꯁꯨ ꯄꯥꯛ ꯂꯩꯇꯦ ꯉꯥ ꯂꯩꯇꯦꯗ
ꯉꯥꯒꯨꯝꯕ ꯐꯥꯕ ꯆꯠꯇ꯭ꯔꯣ
ꯀꯥꯗꯤ ꯉꯥ ꯐꯥꯅꯤꯡꯉꯥꯏ ꯂꯩꯇꯦꯗ
ꯑꯥ
ꯏꯁꯤꯡꯕꯨ ꯈꯤꯇꯥꯡ ꯈꯤꯇꯥꯡ ꯆꯦꯟꯕꯗꯕꯨ ꯉꯥꯁꯨ ꯂꯩꯇ꯭ꯔꯦ ꯑꯩꯈꯣꯏꯗꯤ ꯉꯥ ꯐꯥꯕ ꯆꯠꯂꯒꯦ ꯍꯥꯏꯔꯤꯁꯦ ꯂꯧꯕꯨꯛꯇ
ꯉꯥ ꯐꯥꯎ ꯐꯥꯕ ꯍꯩꯔꯝꯃꯣꯏꯕ ꯁꯤ ꯅꯨꯄꯥꯁꯦ
ꯑꯁ ꯉꯥ ꯐꯥꯕꯗꯗꯤ ꯔꯦꯡꯀꯤꯡ ꯆꯂꯒ ꯂꯩꯔ
ꯑ ꯇꯄꯕ ꯍꯥꯎꯠꯇꯠꯇ
ꯄꯨꯈ꯭ꯔꯤꯗ ꯆꯣꯡꯊꯥꯔꯒ ꯏꯔꯣꯏꯔꯒ ꯑꯁ ꯉꯥꯒ ꯑꯁꯤ ꯉꯥꯛꯀ꯭ꯔꯥ ꯑꯣ ꯒ꯭ꯔꯁ ꯀꯕ ꯑꯅꯤ ꯑꯍꯨꯝ ꯄꯥꯏꯔꯒ
ꯅꯨꯡꯉꯥꯏꯕ ꯄꯥꯎꯅꯤꯅꯦ
ꯑꯗꯨꯅꯦ ꯑꯍꯥꯟꯕꯗ ꯂꯩꯔꯦ ꯑꯩꯁꯦ
ꯎꯝ ꯑꯩꯅꯗꯤ ꯈꯔ ꯍꯂꯝ ꯃꯨꯅꯤꯗ
ꯏꯁ ꯏꯔꯣꯏꯕ ꯍꯩꯕ꯭ꯔꯥꯅꯤꯅ
ꯑꯩ ꯄꯨꯔꯥ ꯀꯔꯤ ꯍꯥꯏꯁꯤꯔꯥ
ꯃꯤ ꯅꯠꯇꯦ
ꯁꯤ ꯏꯟꯗꯤꯌꯥꯗ ꯇꯣꯞ ꯔꯦꯡꯀꯤꯡꯅꯦꯕ
ꯏꯁꯁ ꯑꯔ ꯅꯧ ꯃꯥꯅꯤꯗ ꯏꯔꯣꯏꯕꯗꯤ ꯍꯩꯕ꯭ꯔꯥ
ꯑꯁ ꯅꯪ ꯑꯩꯒꯤ ꯚꯤꯗꯤꯑꯣꯒ ꯎꯕꯗ꯭ꯔꯣꯠ
ꯑꯗꯨꯗꯤ ꯅ ꯑꯁ ꯁꯤꯟꯇꯦꯛꯁꯇ ꯏꯔꯣꯏꯅꯦ ꯑꯗꯨꯗꯤ ꯏꯕꯥꯅꯤ ꯏꯔꯣꯏꯅꯁꯤꯦ
ꯑꯩꯖꯤꯗꯒ ꯌꯨꯇ꯭ꯌꯨꯕꯇꯒ ꯐꯦꯁꯕꯨꯛꯛꯇꯒ ꯀꯔꯤ ꯀꯔꯤꯗ ꯁꯣꯁꯤꯜ ꯃꯦꯗꯤꯌꯥꯗ ꯂꯣꯏꯅꯃꯛ ꯊꯥꯒꯠꯄꯅꯦꯕ ꯃꯤꯁꯤꯡꯅ ꯐꯦꯟꯁꯤꯡꯅ ꯍꯥꯏꯕ ꯇꯥꯔꯦ ꯅꯪꯁꯨ ꯑꯃꯨꯛ ꯑꯃꯨꯛꯇꯪꯗꯤ ꯌꯦꯡꯉꯣ ꯑꯗꯨꯗꯤ ꯅꯪ ꯈꯪꯍꯂꯛꯀꯅꯤ
ꯑꯁ ꯐꯖꯅ ꯑꯁ ꯅꯨꯡꯇꯤꯒꯤ ꯌꯦꯡꯉꯤꯅꯦ ꯅꯨꯡꯇꯤꯒꯤ ꯌꯦꯡꯉꯤꯅꯦ
ꯀꯃꯥꯏꯅ ꯇꯧꯕꯅꯣ ꯑꯩꯕꯨꯁꯨ ꯇꯝꯕꯤꯌꯣ ꯍꯥꯏꯔꯛꯅꯦꯕ
ꯑꯁꯇꯤ ꯌꯦꯡꯅꯤ ꯅꯪ ꯏꯔꯣꯏꯕ ꯍꯥꯏꯁꯤꯅꯦ ꯄꯣ ꯄꯣ ꯄ ꯈꯕꯥ ꯌꯥꯎꯔꯗꯤ ꯏꯁꯤꯡ ꯈꯤꯇꯪ ꯄꯪꯊꯠ ꯊꯛꯑꯒ ꯂꯩꯕꯗꯣ ꯎꯏꯅꯦꯩ
ꯆꯟꯗ꯭ꯔꯥ ꯑꯩꯅ ꯍꯥꯏꯕꯗ
ꯣꯏ
ꯆꯨꯝꯃꯦꯀꯣ ꯑꯩꯅ ꯍꯥꯏꯕꯗ
ꯀꯩꯕ